ꯍꯜꯂꯣ ꯍꯜꯂꯣ
ꯍꯜꯂꯣ
ꯌꯦꯁ ꯇꯥꯕ꯭ꯔꯣ ꯇꯥꯕ꯭ꯔꯣ ꯍꯜꯂꯣ ꯇꯥꯕ꯭ꯔꯣ ꯍꯜꯂꯣ ꯍꯜꯂꯣ
ꯑꯣ ꯑꯣ ꯑꯣ ꯑꯣ
ꯇꯥꯕ꯭ꯔꯣ ꯍꯜꯂꯣ
ꯇꯥꯕ꯭ꯔꯣ
ꯇꯥꯏꯅꯦ ꯑꯁ ꯅꯪꯁꯨ ꯀꯩꯅꯣ ꯋꯥ ꯁꯨꯛ ꯉꯥꯡ ꯉꯥꯡꯗꯦ ꯍꯦ ꯍꯦ ꯀꯥꯅ ꯑꯣꯏꯕꯤꯕ꯭ꯔꯣ ꯁꯤꯕꯣ
ꯇꯥꯗ꯭ꯔꯗꯤ ꯍꯥꯏꯌꯦꯅꯦ ꯑꯩ ꯍꯧꯖꯤꯛꯃꯛ
ꯀꯥꯅ ꯑꯣꯏꯕꯤꯕ꯭ꯔꯣ ꯀꯥꯅ ꯑꯣꯏꯌꯣ ꯍꯥ ꯀꯅꯥ ꯑꯣꯏꯕꯤꯕ꯭ꯔꯣ ꯁꯤꯕꯣ ꯀꯅꯥ ꯑꯣꯏꯕꯤꯕ꯭ꯔꯣ
ꯍꯥꯥ
ꯀꯥꯅ ꯑꯣꯏꯕꯤꯕ꯭ꯔꯣ
ꯑꯩꯒꯤꯅꯦ ꯑꯩꯒꯤꯅꯦ ꯑꯩꯒꯤ ꯑꯥꯏꯗꯤ ꯅꯦ ꯏꯇꯥꯎ
ꯅꯪꯒꯤ ꯅꯪꯁꯨ ꯑꯁ ꯋꯥ ꯐꯖꯅ ꯉꯥꯡꯉꯨꯅꯦ ꯀꯔꯤꯅꯣ
ꯃꯤꯅꯤꯠ ꯃꯤꯅꯤꯠ ꯇꯔꯥ ꯃꯉꯥ ꯆꯨꯝꯃꯤꯀꯣ ꯏꯇꯥꯎ
ꯑꯗꯨ ꯃꯥꯏ ꯍꯥꯏꯒꯅꯨ ꯀꯔꯤꯅꯣ ꯆꯥꯛ ꯆꯥꯥꯔꯕꯣ ꯅꯕꯅꯤꯗꯤ
ꯆꯥꯔꯦ ꯆꯥꯔꯦ ꯅꯪꯗꯤ
ꯑꯁ ꯆꯥꯔꯦ ꯑꯩꯁꯨ
ꯀꯔꯤ ꯍꯤꯟꯁꯥꯡ ꯆꯥꯔꯦ ꯅ
ꯑꯩ ꯁꯤ ꯁꯣꯏꯕꯨꯝ ꯅꯪꯗꯤ
ꯍꯥꯥ
ꯅꯪꯗꯤ
ꯉꯔꯥꯡꯗꯣ ꯕꯣꯜ ꯅꯈꯣꯏ ꯌꯦꯡꯗꯕ꯭ꯔꯣ
ꯉꯔꯥꯡ ꯌꯦꯡꯉꯦ ꯑꯗ ꯑꯁ ꯉꯔꯥꯡꯒꯤꯗꯤ ꯐꯖꯗꯦꯗ ꯚꯥꯏ
ꯉꯔꯥꯡꯒꯤꯗꯣ ꯌꯥꯝ ꯍꯋꯥꯌꯦ
ꯉꯔꯥꯡꯒꯤ ꯕꯣꯜꯗꯣ ꯐꯖꯗꯦ ꯑꯁ ꯉꯁꯤꯒꯤ ꯐꯖꯔꯅꯤ ꯖꯄꯥꯟꯒ ꯕ꯭ꯔꯥꯖꯤꯜꯒꯤꯗ
ꯑꯈꯣꯏꯅ ꯃꯤꯅꯤꯠ ꯐꯤꯐꯇꯤꯟ ꯐꯣꯟ ꯇꯧꯒꯗꯕꯅꯤꯀꯣ
ꯑꯗꯨꯃꯥꯏ ꯍꯥꯏꯒꯅꯨ
ꯑꯣ ꯑꯣ
ꯑꯁ ꯅꯪꯁꯨ ꯀꯔꯤꯅꯣꯅꯦ
ꯁꯣꯔꯤ ꯚꯌꯥ
ꯍꯥꯍꯥ ꯀꯩꯗꯧꯔꯤꯅꯣ
ꯑꯁ ꯅꯪꯒꯤ ꯈꯣꯟꯖꯦꯜꯁꯦ ꯇꯥꯕ ꯌꯥꯝ ꯅꯨꯡꯉꯥꯏꯅꯦ ꯀꯗꯥꯏ ꯆꯛꯀꯅꯤ ꯉꯁꯤ
ꯍꯥ
ꯀꯗꯥꯏ ꯆꯠꯀꯅꯤ ꯉꯁꯤ
ꯀꯗꯥꯏ ꯆꯠꯀꯅꯤ
ꯑꯨꯡ
ꯉꯁꯤꯗꯤ ꯀꯔꯤꯁꯨ ꯇꯧꯔꯣꯏ ꯇꯨꯝꯒꯅꯤ
ꯍꯦꯍꯦꯍꯦ ꯉꯔꯥꯡ ꯌꯨ ꯊꯛꯄ꯭ꯔꯥ ꯅꯣꯏ ꯉꯔꯥꯡꯁꯨ ꯊꯛꯄ꯭ꯔꯥ
ꯅꯪ ꯀꯔꯤꯗꯃꯛ ꯅꯣꯛꯂꯤꯕꯅꯣ
ꯑꯁ ꯅꯪꯗꯤ ꯂꯋꯥꯏ ꯌꯥꯝ ꯇꯥꯏꯗ
ꯁꯥꯏꯍꯦ ꯁꯥꯏꯍꯦ ꯅꯔꯚꯁ ꯈꯔ ꯇꯧꯋꯤꯅꯦ
ꯑꯍꯦ ꯍꯦꯍꯦ ꯅꯨꯄꯤꯗ ꯐꯣꯟ ꯇꯧꯒꯦꯔ ꯍꯥ
ꯉꯁꯤ ꯕꯣꯜ ꯁꯅꯥꯒꯅꯤ
ꯑꯁ ꯑꯩꯗꯤ ꯆꯠꯅꯤꯡꯗꯦꯗ ꯋꯥꯛꯀꯤꯡ ꯑꯣꯏꯅ ꯆꯠꯅꯤꯡꯉꯦ ꯑꯩꯗꯤ
ꯍꯥ
ꯋꯀꯤꯡ ꯑꯣꯏꯅ ꯆꯠꯅꯤꯡꯉꯦ ꯍꯥꯏꯗꯤ ꯑꯁ ꯒꯥꯔꯤ ꯊꯥꯎꯁꯨ ꯂꯩꯇ ꯌꯥꯎꯗꯦ
ꯋꯀꯤꯡꯗꯤ ꯍꯌꯦꯡꯁꯨ ꯍꯪꯁꯤꯠꯁꯨ ꯇꯧꯕ ꯌꯥꯏ ꯐꯨꯠ ꯕꯣꯜꯗꯤ ꯑꯈꯣꯏ ꯒ꯭ꯔꯥꯎ ꯂꯩꯔꯔꯣꯏꯕ
ꯒꯔꯤ ꯊꯥꯎꯁꯨ ꯌꯥꯎꯗꯕꯒꯤꯅꯦ
ꯍꯦ ꯑꯗꯨꯝ ꯍꯥꯏꯒꯅꯨ ꯑꯗꯨꯝ ꯍꯥꯏꯒꯅꯨ
ꯌꯥꯎ
ꯉꯁꯤ ꯑꯩꯒꯤ ꯒꯥꯔꯤꯁꯨ ꯂꯩꯇꯦ
ꯑꯦ
ꯅꯪꯒꯤ ꯒꯥꯔꯤꯗ ꯑꯩ ꯄꯥꯏꯒꯅꯤ ꯆꯥꯕꯤꯗ ꯊꯝꯃꯨꯀꯣ
ꯊꯥꯎ ꯍꯥꯄꯤꯌꯣ
ꯊꯥꯎ ꯊꯥꯎ ꯍꯥꯞꯀꯅꯤ ꯊꯥꯎ ꯍꯥꯞꯀꯅꯤ ꯑꯩ ꯅꯨꯄꯥ ꯃꯉꯥꯒꯤ
ꯂꯤꯇꯥꯔ ꯑꯃꯈꯛꯇ ꯍꯥꯞꯄꯤꯌꯨ
ꯑꯁꯦꯡꯕꯅꯦ ꯑꯩ ꯒꯥꯔꯤ ꯊꯥꯎ ꯌꯥꯎꯗ꯭ꯔꯦ
ꯑꯣ ꯐꯣꯟ ꯇꯧꯔꯕ ꯄꯩꯁꯥ ꯂꯥꯛꯑꯗꯤ ꯐꯥꯏꯚ ꯍꯟꯗ꯭ꯔꯦꯠꯀꯤ ꯍꯥꯞꯀꯅꯤ ꯂꯣꯏꯅꯃꯛ ꯍꯥꯄꯀꯅꯤ
ꯑꯁ ꯑꯗꯨꯝꯥꯏ ꯍꯥꯏꯒꯅꯨ ꯍꯥꯏꯔꯒ ꯅꯪꯁꯨ ꯀꯔꯤꯅꯣꯅꯦ
ꯄꯩꯁꯥꯗꯣ ꯄꯥꯝꯃꯦꯕ
ꯅꯪ ꯑꯣꯏꯔꯔꯣꯏ
ꯍꯧꯖꯤꯛ ꯕꯦꯛꯂꯦꯟ ꯅꯨꯄꯥ ꯃꯉꯥ ꯈꯨꯠꯇ ꯂꯩꯑꯦ
ꯍ
ꯉꯥꯏꯌꯨꯀꯣ ꯉꯥꯏꯌꯣ ꯑꯩ ꯋꯥꯔꯤ ꯑꯃ ꯑꯩꯒꯦ
ꯍꯥꯏꯔꯣꯅꯦ ꯍꯥꯏꯔꯣꯅꯦ
ꯀꯔꯤꯋꯥꯔꯤꯅꯣ ꯍꯥꯏꯔꯣ
ꯇꯥꯕ꯭ꯔꯣ ꯙꯇꯥꯎ ꯄꯋꯥꯏꯅꯤ
ꯄꯧ ꯍꯥꯏ ꯕꯖꯥꯔ ꯆꯠꯀꯦ ꯇꯧꯋꯤ
ꯀꯔꯤ ꯊꯕꯛ ꯂꯩꯕ
ꯅꯪꯒꯤ ꯒꯔꯤꯗꯨ ꯄꯥꯃꯦ ꯍꯥꯏꯌꯦ ꯄꯋꯥꯏ
ꯑꯩꯁꯨ ꯑꯌꯨꯛꯇ ꯆꯠꯀꯦ ꯇꯧꯕꯅꯦ ꯄꯣꯠ ꯊꯥꯅꯤꯡꯉꯥꯏ
ꯎꯝ
ꯍꯦꯍꯦꯍꯦ
ꯎꯝ
ꯃꯅꯤꯄꯨꯔꯤꯗ ꯀꯥꯎꯑꯣꯅꯦ ꯑꯩꯒꯤ ꯃꯤꯡꯁꯨ
ꯁꯧꯕꯕꯣꯏ ꯅꯪ ꯑꯩꯕꯨ ꯅꯨꯡꯁꯤꯕ꯭ꯔꯥ
ꯑꯁ ꯅꯨꯡꯁꯤꯌꯦ
ꯍ
ꯅꯪꯅ ꯑꯩꯕꯨ ꯅꯨꯡꯁꯤꯕ꯭ꯔꯥ
ꯅꯪ ꯒꯦꯔꯣ
ꯅꯈꯣꯜ ꯇꯗꯦꯅꯦ ꯏꯇꯥꯎ ꯂꯥꯎꯠ ꯏꯁꯄꯤꯀꯔ ꯑꯦ ꯈꯔ
ꯅꯪ ꯒꯦꯔꯣ ꯑꯥ
ꯅꯪ ꯂꯥꯎꯠꯁꯄꯤꯀꯔ ꯇꯧꯑꯣ
ꯑꯩ ꯅꯪꯒꯤꯒꯔꯤ ꯀꯅꯥꯅ ꯄꯥꯏꯕ꯭ꯔꯥ
ꯑꯩꯒꯤ ꯒꯔꯤ ꯅꯤꯌꯥꯟ ꯅꯤꯌꯥꯟ ꯅꯤꯌꯥꯟ
ꯀꯥꯏ ꯆꯠꯈ꯭ꯔꯦ
ꯈꯪꯗꯦ
ꯃꯉꯣꯟꯗ
ꯑꯣ ꯉꯁꯤ ꯑꯩꯒꯤ ꯅꯨꯡꯁꯤꯕ ꯑꯃ ꯂꯩꯕꯗꯣ ꯈꯪꯕ꯭ꯔꯣ
ꯀꯅꯥꯅꯣ
ꯑꯩꯒꯤ ꯏꯅꯥꯎꯁꯤꯡ ꯐꯒꯤ ꯇꯧꯕꯅꯤ ꯔꯤꯡꯀꯝ ꯁꯤ ꯑꯦꯛꯖꯥꯝ ꯅꯦꯠ ꯉꯁꯤ ꯅꯦꯠ ꯑꯦꯛꯖꯥꯝ ꯂꯩꯕ꯭ꯔꯥ ꯏꯇꯥꯎ
ꯂꯩꯔꯝꯒꯅꯤ
ꯅꯪꯁꯨ ꯈꯪꯕ꯭ꯔꯣ
ꯈꯪꯗꯦ ꯑꯩꯗꯤ
ꯑꯍꯝ
ꯀꯣꯜ ꯀꯣ
ꯀꯩꯗꯧꯉꯩ ꯄꯨꯔꯛꯀꯅꯤ ꯅꯪꯒꯤ ꯒꯥꯔꯤ
ꯍꯥꯥ
ꯀꯩꯗꯧꯉꯥꯏ ꯄꯨꯔꯛꯀꯅꯤ ꯅꯪꯗꯤ ꯒꯔꯤ
ꯀꯔꯤ ꯑꯩꯒꯤ ꯒꯥꯔꯤꯔ
ꯎꯝ
ꯑꯥ
ꯍꯣꯏ
ꯈꯪꯗꯦ ꯈꯪꯗꯦ ꯍꯌꯦꯡ ꯍꯌꯦꯡ ꯍꯌꯦꯡ ꯉꯁꯤꯗꯤ ꯄꯨꯔꯛꯑꯔꯣꯢ ꯑꯩ ꯅꯦꯛꯁꯋꯤꯛ ꯅꯦꯛꯁ ꯃꯟꯊ
ꯇꯥꯕ꯭ꯔꯣ ꯅꯦꯛꯁ ꯋꯤꯛꯗꯤ ꯊꯦꯡꯉꯦꯍꯦ
ꯋꯥꯆꯦꯞꯇ ꯇꯦꯛꯁ ꯊꯥꯕ ꯌꯥꯕ꯭ꯔꯣ
ꯑꯁ ꯉꯥꯏꯈꯣꯅꯦ ꯅꯪꯁꯨ ꯀꯔꯤꯅꯣ ꯋꯥꯔꯤ ꯐꯖꯅ ꯁꯥꯕꯅꯤ ꯂꯩꯔꯦ ꯅꯪꯁꯨ ꯍꯦ ꯍꯦ ꯍꯧ
ꯀꯔꯤꯅꯣꯅꯦ
ꯅꯨꯄꯤꯕꯨ ꯋꯥꯔꯤ ꯁꯥꯅꯤꯡꯕ꯭ꯔꯥ ꯅꯪ
ꯍꯥ
ꯅꯨꯄꯤꯕꯨ ꯋꯥꯔꯤ ꯁꯥꯅꯤꯡꯕ꯭ꯔꯣ
ꯑꯁꯥꯏ ꯑꯦ ꯄꯣꯂꯥꯞ ꯂꯣꯏꯅꯃꯥꯛ ꯑꯍꯦꯍꯦ
ꯢ ꯍꯥ ꯍꯥꯍꯥꯍꯥ
ꯀꯅꯤꯀꯣ ꯈꯪꯉꯣꯀꯣ ꯃꯤ ꯊꯥꯎ ꯂꯩꯕ ꯂꯩꯇꯕ ꯈꯪꯇ꯭ꯔꯦ ꯆꯠꯀꯅꯤ
ꯑꯁꯦꯡꯕꯅꯦ ꯄꯩꯁꯥ ꯌꯥꯎꯔꯗꯤ ꯍꯥꯞꯄꯤꯌꯣ ꯑꯩ ꯌꯥꯎꯗꯕꯒꯤꯅꯦ ꯊꯥꯎ ꯌꯥꯎꯗꯕꯒꯤꯅꯦ ꯒꯦꯝ ꯕꯤ꯭ꯂꯦꯁ ꯌꯧꯔꯗꯤ ꯑꯩꯁ
ꯐꯔꯦ ꯑꯗꯨꯗꯤ ꯑꯃꯨꯛ ꯇꯧꯔꯁꯦꯀꯣ ꯑꯩ ꯊꯕꯛꯇ ꯀꯦꯕ
ꯍꯥ
ꯑꯩ ꯊꯕꯛ ꯆꯠꯀꯦꯕ ꯐꯔꯦ
ꯑꯗꯨꯝ ꯍꯥꯏꯒꯅꯨ
ꯑ ꯍꯦꯍꯦ
ꯆꯩ ꯆꯥꯒꯅꯤ
ꯑ ꯍꯦꯍꯦ ꯍꯦ ꯅꯪꯁꯦ ꯑꯩꯔꯣ ꯍꯥꯥ ꯑꯍꯥꯍꯥ